ꯆꯠꯂꯦꯅ ꯅꯪꯒꯤ ꯅꯨꯝꯕꯔ ꯁꯤꯗ
ꯑꯩꯒꯤ ꯅꯝꯕꯔ ꯔꯥꯁꯤꯅꯥ
ꯎꯝ
ꯀꯦꯟ ꯇꯥꯗꯦ ꯇ ꯑꯩꯗꯤ ꯑꯩꯒꯤ ꯅꯝꯕꯔꯅ ꯀꯣꯜ ꯇꯧꯗꯣꯏꯔꯣꯀꯣ ꯑ
ꯍꯥꯏ
ꯒ꯭ꯌꯥꯟ ꯇꯥꯗꯣꯏ ꯃꯥꯒꯤꯗꯣ ꯆꯠꯇꯕ꯭ꯔꯣ
ꯆꯠꯇꯦ ꯊꯥꯔꯛꯄꯗꯨꯅꯦ ꯑꯩꯅ
ꯎ ꯀꯔꯤꯔꯣ ꯑꯩ ꯑꯩꯅ ꯀꯣꯜ ꯇꯥꯎꯕ ꯌꯥꯗꯕꯗꯣ ꯅꯣꯏꯕꯨ
ꯐꯪꯗ ꯑꯩꯒꯤ ꯅꯝꯕꯔꯁꯤ ꯑꯩꯒꯤ ꯅꯝꯕꯔꯗ ꯇꯧꯔꯛꯑꯣ ꯊꯤꯌꯨꯉꯩꯗꯤ ꯑꯩꯒꯤ ꯅꯝꯕꯔꯗ ꯑꯗꯨꯝ ꯇꯧꯔꯛꯄꯅꯦ ꯉꯔꯥꯡꯁꯨ ꯅꯪ ꯀꯔꯤ ꯌꯥꯗꯕ꯭ꯔꯥ
ꯈꯪꯗꯦ ꯃꯔꯅꯥꯛ ꯀꯨꯝꯅꯥꯛꯇꯗꯤ ꯑꯗꯨꯝ ꯃꯥꯏꯅ ꯇꯧꯋꯦꯅ ꯒ꯭ꯔꯨꯞꯇꯁꯨ ꯍꯥꯏꯌꯦꯅ ꯑꯗꯨꯝ ꯎꯝ
ꯈꯟꯇꯦ ꯈꯟꯇꯦ ꯆꯈ꯭ꯔꯕ꯭ꯔꯣ
ꯌꯥ꯭ꯔꯌꯦ ꯃꯣꯏ ꯃꯤ ꯆ ꯏꯕꯣꯡ ꯐꯥꯎꯔꯦ ꯂꯝꯕꯤ ꯍꯥꯡꯕ ꯀꯥꯟꯁꯤꯗ ꯅꯠꯇ꯭ꯔꯗꯤ ꯃꯣꯏꯗ ꯌꯨꯝ ꯆꯠꯈ꯭ꯔꯅꯤ
ꯑꯗꯨꯅꯦ ꯏꯃꯥꯁꯨ ꯀꯔꯤꯔ ꯈꯨꯟꯗ ꯂꯧ ꯂꯩꯕ ꯂꯧꯅꯦ ꯐꯤꯁꯀꯤ ꯐꯥꯔꯝꯗꯣ ꯂꯩꯕꯀꯣ
ꯄꯥꯎꯕꯣꯡꯒ ꯃꯣꯗꯣ ꯐꯦꯁꯀꯤ ꯐꯥꯔꯝꯗ ꯂꯥꯏꯑ ꯍꯥꯏꯅ ꯄꯥꯎꯕꯣꯡꯕꯨ ꯋꯥꯟꯒꯦ ꯄꯥꯎꯕꯣꯡꯒꯤꯔ
ꯍꯣꯏ ꯑꯗꯨ ꯌꯦꯡꯁꯤ ꯕ ꯆꯅꯤꯡꯉ ꯃꯥꯅꯦꯦ
ꯎꯝ ꯍꯣꯏ ꯃꯤꯗꯤ ꯃꯤꯁꯨ ꯁꯤꯗ ꯐ꯭ꯔꯤꯗ ꯑꯗꯨꯝ ꯂꯩꯕ ꯇꯥ ꯍꯟꯒꯅꯤ ꯌꯦꯡ ꯁꯤ ꯍꯧꯖꯤꯛ ꯇꯦꯛ
ꯑꯗꯨꯅꯦ ꯑꯁꯦꯡꯕ ꯍꯥꯏꯕꯗꯤ ꯒꯥꯔꯤꯃꯛ ꯄꯅꯣ ꯁꯤ ꯅꯨꯃꯤꯩꯗ ꯆꯠꯁꯦ ꯍꯥꯏꯗꯤ ꯑꯩꯈꯣꯏꯗꯤ ꯑꯗꯨꯝ ꯆꯠꯀꯗꯕꯅꯤꯕ ꯑꯩꯈꯣꯏꯅ ꯒꯥꯔꯤ ꯃꯄꯨꯗ ꯗꯤꯁꯥꯏꯠ ꯇꯧꯕ ꯌꯥꯗꯦꯕ ꯍꯣ ꯑꯗꯨꯅꯦ ꯑꯣꯏꯗꯣꯏꯅꯦ ꯃꯔꯥꯡꯗꯣꯁ ꯃꯤꯅꯤ ꯃꯤꯅꯤꯠ ꯑꯃ ꯃꯅꯨꯡꯗ ꯑꯗꯨ ꯇꯦꯛꯁꯔꯛꯒ ꯑꯩꯅ ꯑꯃꯨꯛꯔꯤ꯭ꯂꯥꯏ ꯄꯤꯔ ꯌꯦꯡꯁꯨ ꯌꯦꯡꯉꯨ
ꯑꯣ
ꯐ꯭ꯔꯥꯏꯗꯦꯗ ꯍꯥꯏꯔꯤ ꯑꯩꯗꯤ ꯈꯪꯗ꯭ꯔꯦ ꯍꯥꯏꯅ ꯍꯥꯏꯕ ꯑꯩꯅ ꯇꯧꯗꯣ ꯌꯥꯔꯗꯤ ꯃꯍꯥꯛ ꯄꯨꯟ ꯆꯀꯦ ꯍꯥꯏꯅ ꯇꯧꯕꯗꯣꯟ ꯃꯥꯒꯣꯟꯗꯁꯨ ꯐꯥꯎꯕ ꯇꯧꯕꯤꯕꯅꯦꯕ
ꯎ ꯆ ꯀ ꯃꯥꯗꯣ
ꯎꯝ
ꯑꯩꯈꯣꯏꯅ ꯋꯥꯆꯦꯞꯀꯤ ꯚꯦꯔꯤꯑꯣꯒꯨꯝꯕ ꯆꯠꯄ ꯋꯥꯔꯤꯒꯨꯝꯕ ꯂꯤꯔꯗꯤ ꯑꯃꯨꯛ ꯂꯣꯏꯅ ꯈꯪꯈ꯭ꯔꯅꯤ ꯍꯣꯏ ꯋꯥꯆꯦꯞ ꯒ꯭ꯔꯨꯞꯁꯤꯡꯗꯣ ꯑꯗꯨꯝ ꯊꯥꯔꯒ ꯂꯩ ꯍꯥꯏꯒꯅꯤ ꯚꯤꯗꯤꯑꯣꯒꯨꯝꯕ ꯀꯔꯤꯒꯨꯝ ꯋꯥꯔꯤ ꯑꯃꯒꯨꯝꯕ ꯂꯩꯔꯗꯤ ꯂꯣꯍꯦ ꯈꯪꯈꯔꯥꯅꯤ ꯃꯥꯅꯗꯤ ꯇꯦꯛꯁ ꯌꯦꯡꯗꯦ ꯅꯪ ꯍꯥꯏꯔꯗꯤ ꯑꯩ ꯋꯥꯆꯦꯞꯇ ꯆꯪꯗꯕꯅꯦ ꯍꯥꯏꯌꯦ ꯅꯣꯇꯤꯐꯤꯀꯦꯁꯟꯗꯤ ꯎꯝ ꯅꯣꯇꯤꯐꯤꯀꯦꯁꯟꯗꯤ ꯎꯒꯅꯦꯕ ꯌꯦꯡꯅꯤꯡꯗꯕꯒꯤꯅꯦ
ꯔꯃꯅ ꯇꯧꯁꯦ ꯍꯥꯏꯕꯗ ꯇꯧꯗ꯭ꯔꯗꯤ ꯇꯧꯔꯣꯏ ꯊꯑꯣꯏ
ꯎꯝ
ꯃꯥꯅ ꯍꯥꯏꯕꯗ ꯌꯥꯗ꯭ꯔꯗꯤ ꯎ ꯍꯥꯏꯕꯗꯣ ꯅꯣꯠꯇꯣꯗꯣ ꯑꯗꯨꯝ ꯇꯧꯅꯤ ꯀꯄꯥꯥ ꯇꯥꯗꯦ
ꯇꯨꯝꯕ ꯅꯨꯡꯉꯥꯏꯍꯦ ꯍꯟꯗꯛꯇꯤ
ꯑꯁ ꯑꯩꯈꯣꯏꯗꯤ ꯍꯧꯒꯠꯄꯗꯣ ꯅꯥꯏꯟ ꯍꯦꯜꯂ ꯍꯦꯜꯂꯒ ꯍꯧꯒꯠꯂꯦꯗ
ꯑꯁ ꯑꯩꯁꯨꯅꯦ ꯃꯤꯀꯞ ꯊꯣꯛꯄꯗꯣ ꯑꯗꯨꯝ ꯉꯥꯟꯟꯅ ꯊꯣꯛꯑꯦ ꯑꯗꯨꯒ ꯑꯃꯨꯛ ꯇꯨꯝꯃꯦ
ꯑꯩꯁꯨ ꯈꯔ ꯀꯥꯟꯗ ꯍꯧꯒꯠꯂꯦ ꯑꯗꯨꯁꯨ ꯑꯣꯏꯔꯁꯨꯗꯤ ꯌꯥꯝꯅꯤꯡꯅꯤꯡꯕꯒꯤ ꯍꯧꯒꯠꯄ ꯉꯝꯗꯦ ꯀꯂꯣꯝꯕꯤꯌꯥꯒ ꯕꯣꯗꯣ ꯌꯦꯡꯒꯦ ꯇꯧꯅꯦ ꯂꯣꯏꯔ ꯀꯥꯟꯁꯤꯗ ꯑꯃꯨꯛ
ꯀꯅꯥ ꯉꯝꯕ꯭ꯔꯥ ꯂꯩ
ꯀꯣꯂꯣꯕꯤꯌꯥ ꯅꯦꯛꯁ ꯇ ꯁꯅꯥꯒꯅꯤ ꯀꯣꯂꯝꯣꯕꯤꯌꯥꯒꯁꯦ ꯄꯣꯔꯇꯨꯒꯜ
ꯑꯣ ꯑꯣ
ꯄꯣꯔꯇꯨꯒꯥꯜꯒ ꯅꯍꯥꯟ ꯐꯥꯔꯁ ꯃꯦꯠꯆꯇ ꯗ꯭ꯔꯣ ꯇꯥꯈꯤꯕꯗꯣ
ꯑꯥ
ꯑꯗꯣ ꯀꯣꯂꯣꯝꯕꯤꯌꯥ ꯁꯥꯟꯅꯕꯅꯦꯕ ꯑꯗꯣ ꯀꯣꯂꯣꯝꯌꯥꯅ ꯉꯝꯅꯦꯕ ꯑꯗꯨ ꯑꯣꯜꯔꯦꯗꯤ ꯅꯦꯛꯁꯇꯗꯤ ꯊꯥꯖꯗ꯭ꯔꯦ ꯄꯣꯔꯇꯨꯒꯥꯎꯕꯨ
ꯑ ꯍꯣꯏ ꯑꯁ ꯉꯔꯥꯡꯒꯤꯇ ꯑꯗꯨꯗꯤ ꯌꯥꯗ ꯗꯔ꯭ꯦꯍꯦ
ꯑꯩꯈꯣꯏꯗꯤ ꯐꯖꯅ ꯌꯦꯡꯗꯕꯅꯦ ꯃꯔꯛ - ꯃꯔꯛꯇ ꯒꯣꯜ ꯆꯦꯛ ꯇꯧꯅꯤꯡꯉꯥꯏ ꯈꯛꯇ ꯌꯦꯡꯕꯅꯦ ꯑꯅꯤ ꯐꯥꯎꯗꯤ ꯐꯖꯅ ꯌꯦꯡꯕꯅꯦ ꯑꯗꯨ ꯑꯣꯏꯔꯁꯨ ꯌꯥꯝ ꯊꯤꯕꯒꯤ
ꯅꯤꯎ ꯖꯂꯦꯟ ꯍꯤꯁꯨ ꯎꯕꯥ ꯅꯠꯇꯔꯣ ꯌꯨꯠ ꯃꯦꯟ ꯕꯔꯁꯤꯁꯨ ꯁꯥꯟꯅꯕꯒ ꯆꯞꯃꯥꯅꯔꯦ ꯍꯥꯏ꯫ ꯗꯣ ꯑꯗꯨꯅꯤ
ꯑꯗꯨ ꯐꯥꯎ ꯉꯝ ꯭ꯔꯗꯤ ꯂꯣꯏ ꯔꯦ ꯃꯣꯏꯁꯨ꯫ ꯄꯪꯃꯜꯂꯦ꯫
ꯑꯩꯈꯣꯏꯗꯤ ꯄꯥꯛ ꯌꯦꯡꯗꯦꯕ ꯁꯤꯗꯤ ꯫ ꯊꯨꯅ ꯌꯨꯝꯗ ꯔꯣꯅꯦꯜꯗꯣ ꯐꯦꯟ ꯄꯥꯛ ꯂꯩꯇꯕꯒꯤ ꯃꯤꯔꯣꯝꯗ ꯌꯦꯡꯅꯔ ꯐꯝꯃꯒ ꯂꯩꯕꯥꯅꯦ ꯅꯣꯛꯅꯤꯡ ꯕ ꯑ ꯃꯈꯥꯗꯅ ꯃꯤ ꯑꯅꯤ ꯅꯨꯄꯥ ꯑꯅꯤ ꯇꯨꯝꯕ ꯐꯃꯨꯡ ꯊꯥꯔꯒ ꯑꯗꯨ ꯃꯥꯅ ꯆꯤꯌꯦꯔꯒꯨꯝꯕꯗ ꯐꯝꯔꯒ ꯃꯊꯟꯇꯥ ꯌꯦꯡꯔꯒ ꯂꯩꯕ ꯅꯣꯛꯅꯤꯡꯕꯅꯥ ꯃꯥꯗꯣ ꯔꯣꯅꯥꯜꯗꯣ ꯒꯤ ꯐꯦꯟ ꯅꯤꯅ꯫
ꯐꯖꯔꯗꯤ ꯐꯨꯜ ꯌꯦꯡꯒꯥꯅꯤ꯫ ꯑꯩꯈꯣꯏꯁꯨ ꯌꯥꯝ ꯊꯤꯕꯒꯤ ꯌꯦꯡꯗꯝꯅꯦ꯫
ꯑꯁ ꯔꯣꯅꯥꯜꯗꯣ ꯃꯁꯛꯇꯣ ꯒꯣꯜ ꯆꯟꯕꯒꯤ ꯃꯁꯛꯇꯣ ꯀꯔꯤꯅꯣ ꯀꯔꯤꯅꯣ ꯑꯃ ꯎꯋꯦꯕ ꯑꯗꯨꯅꯦ ꯍꯣꯏ ꯑꯦꯇꯤꯇ꯭ꯌꯨꯠꯔꯥ ꯀꯔꯤꯅꯣ ꯑꯃ ꯎꯍꯜꯂꯦꯕ ꯒꯣꯜ ꯆꯪꯕ ꯃꯇꯝꯗ꯫ ꯍꯣꯏ ꯫
ꯑꯁꯁ ꯐ꯭ꯔꯥꯟꯁꯒ ꯁꯀꯣꯠ ꯑꯥ ꯅꯠꯇꯦ ꯑ ꯅꯣꯔꯋꯦ ꯁꯅꯒꯣꯗꯣ
ꯑꯁ! ꯑꯗꯨꯅꯦ ꯑꯩ ꯀꯅꯥꯗꯁꯨ ꯁꯄꯣꯔꯠ꯭ ꯇꯧꯁꯤꯔꯥ ꯈꯪꯗꯦ ꯕꯄꯦꯗꯗꯤ ꯍꯜꯂꯦꯟꯗꯁꯨ ꯌꯥꯝ ꯄꯥꯝꯃꯦ꯫
ꯐ꯭ꯔꯥꯟꯁꯅ ꯍꯦꯟꯅ ꯄꯥ ꯃꯦꯗꯥ ꯑꯩꯗꯤ
ꯍꯣꯏ꯫
ꯑꯗꯨ ꯍꯂꯟꯗꯣ ꯐꯖꯥꯊꯣꯈꯔꯦ ꯍꯟꯗꯛꯇꯤ ꯑꯗꯨꯝ ꯄꯥꯝꯕ ꯍꯥꯎꯔꯦ ꯃꯥꯕꯨ꯫
ꯃꯥꯒꯤꯁ ꯃꯁꯛꯇꯗꯤ ꯀꯔꯤꯅꯣ ꯌꯥꯝ ꯐꯖꯕ ꯅꯠꯇꯦ ꯃꯉꯣꯟꯗ ꯌꯦꯡꯕꯗ ꯄꯥꯝꯃꯒꯦ ꯃꯉꯣꯟꯗ ꯑꯃ ꯂꯩꯌꯦ
ꯅꯨꯄꯥ ꯊꯣꯛꯄ ꯅꯍꯥꯟꯗꯤ ꯌꯥꯝ ꯄꯥꯝꯕ ꯑꯣꯏꯔꯦ ꯑꯗꯨ ꯑꯣꯏꯔꯁꯨ ꯍꯟꯗꯛꯁꯦ ꯄꯥꯝꯕ ꯍꯧꯈ꯭ꯔꯦ ꯃꯥꯕꯨ
ꯃꯥꯒꯤ ꯚꯤꯗꯤꯑꯣ ꯃꯇꯦꯛ ꯃꯇꯦꯛꯁꯨ ꯏꯟꯁꯇꯥꯒ꯭ꯔꯝꯗ ꯎꯕ ꯑꯃꯨꯛ ꯐꯪꯕꯒꯤꯀꯣ ꯑꯗꯨꯩꯅ ꯌꯦꯡꯕꯗ ꯑꯗꯨꯝ ꯄꯥꯝꯕꯒꯤ ꯃꯇꯨꯡ ꯂꯩꯔꯤꯕ ꯀꯩꯗꯧꯉꯩ ꯑꯗꯨꯣ ꯃꯣꯏ ꯁꯅꯥꯒ ꯇꯕꯗꯣ
ꯀꯥꯎꯈ꯭ꯔꯦ ꯀꯨꯏꯔꯣꯏ ꯃꯣꯏꯁꯨ ꯗꯤꯁ ꯋꯤꯛ ꯁꯥꯟꯅꯒꯅꯤ ꯉꯁꯤ ꯕ꯭ꯔꯥꯖꯤꯜ ꯁꯅꯥꯅꯤꯅ ꯍꯌꯦꯡꯔꯥ ꯍꯌꯦꯡꯔꯥ ꯇ꯭ꯋꯦꯟꯇꯤ ꯐꯣꯔꯅꯦ ꯍꯌꯦꯡ ꯇ꯭ꯋꯦꯟꯇꯤ ꯁꯤꯛꯁ ꯇ꯭ꯋꯦꯟꯇꯤ ꯁꯦꯚꯦꯟ ꯗꯨꯋꯥꯏꯗ ꯁꯅꯥꯅꯉꯥꯏ ꯃꯥꯥꯟꯗꯩ ꯃꯣꯏꯗ
ꯑꯣ ꯑꯗꯥꯏ ꯭ꯔꯖꯗ ꯄꯨꯡ ꯑꯍꯨꯝꯗ
ꯎꯝ ꯊ꯭ꯔꯤ ꯊꯥꯔꯇꯤ ꯀꯣ
ꯄꯜꯂꯦ ꯑꯁꯤ ꯑꯁꯤ ꯃꯣꯜ ꯌꯦꯡꯕꯁꯦ ꯑꯁ ꯍꯛꯆꯥꯡꯗꯤ ꯐꯗꯦꯍꯦ
ꯇꯨꯝꯕ ꯇꯥꯏꯃꯤꯡꯗꯣ
ꯇꯨꯝꯗꯕꯒꯤ ꯅꯦꯛꯁꯇꯨꯗꯤ ꯑꯩꯈꯣꯏꯁꯨ ꯊꯦꯡꯅ ꯁꯥꯟꯅꯒꯅꯤ
ꯑ ꯑꯣ ꯀꯅꯥ ꯀꯅꯥ ꯁꯅꯥꯒꯦꯔꯥ ꯃꯇꯥꯡꯗ ꯑꯥꯔꯖꯦꯟꯇꯤꯅꯥꯒ ꯁꯅꯔꯣ ꯁꯅꯗ
ꯍꯌꯦꯡ ꯌꯥꯝ ꯉꯥꯏꯌꯣ ꯑꯩꯒꯤꯁ ꯁꯦ ꯑꯩꯒꯤꯁꯦ ꯒ꯭ꯌꯥꯟ ꯇꯥꯗꯦ ꯎꯝ ꯑꯁꯤ ꯑꯦꯀꯥꯎꯟ ꯑꯃꯗ ꯆꯪꯒꯗ꯭ꯔꯥ ꯑꯁꯤꯗ ꯆꯪꯒꯗ꯭ꯔꯥ ꯀꯣ
ꯅꯪꯒꯤꯗꯤ ꯆꯪꯒꯅꯤꯅ
ꯀꯤꯇꯨꯔꯥ
ꯎꯝ ꯑꯩꯒꯤꯗꯤ ꯆꯪꯈ꯭ꯔꯦꯅꯣ
ꯑꯣ
ꯁꯤꯃꯅꯤ ꯇꯨꯗꯣ ꯁꯤ
ꯅꯪ ꯒꯤ ꯃꯤꯡ ꯂꯥꯛꯄꯗꯣ ꯅꯪ ꯑꯣ ꯑꯣ ꯑꯣ ꯗꯤ ꯏ ꯗꯕ꯭ꯂꯤꯎꯗꯣ ꯂꯥꯛꯑꯦ ꯑꯣ ꯑꯩꯒꯤ ꯃꯤꯡ ꯃꯥꯏ ꯊꯣꯛꯄ꯭ꯔꯥ ꯍꯧꯖꯤꯛ
ꯑꯗꯨꯗꯤ ꯑꯃ ꯑꯗꯨꯕ
ꯀꯣ ꯇꯔꯛꯑꯣ ꯁꯤꯜꯂꯣꯏꯔꯒ ꯑꯃꯗ ꯑꯩ ꯀꯣ ꯇꯔ ꯑꯃꯨꯛ ꯌꯥꯔꯝꯗꯕ ꯃꯥꯜꯂꯦ ꯍꯥꯏꯕꯗꯤ ꯑꯩꯈꯣꯏ ꯅꯝꯕꯔ ꯑꯃꯗꯣ ꯇꯧꯔꯁꯨ ꯅꯝꯕꯔ ꯑꯃꯗꯣ ꯑꯩꯈꯣꯏꯒꯤ ꯐꯣꯟꯒꯤ ꯗ ꯍꯥꯞꯇꯕꯒꯤꯀꯣ
ꯎꯝ ꯁꯝ ꯅ ꯒꯤ ꯐꯣꯟꯗ ꯕꯦꯇ꯭ꯔꯤꯒꯨꯝꯕ ꯂꯩꯇꯕꯒꯤꯔꯀꯣ ꯃꯥꯒꯤ ꯅꯝꯕꯔꯅꯤꯅ ꯑꯩ
ꯍꯦ ꯃꯥꯒꯤ ꯁꯦꯝ ꯅꯝꯕꯔꯗꯨꯣ ꯁꯦꯝꯗꯣ ꯑꯩꯈꯣꯏꯒꯤ ꯐꯣꯟ ꯃꯄꯣꯝꯗ ꯂꯩꯇꯦꯅ
ꯍꯣꯏ
ꯑꯣ ꯇꯨꯒꯤꯅꯦ
ꯅꯪꯒꯤꯗꯤ ꯑꯗꯨꯝ ꯆꯠꯄ ꯌꯥꯌꯦꯅ ꯎꯝ
ꯑꯩꯒꯤ ꯇꯥꯛꯁꯇꯤ ꯑꯗꯨꯝ ꯇꯧꯈ꯭ꯔꯕꯅꯦ ꯑꯩꯒꯤ ꯅꯝꯕꯔꯗ ꯑꯗꯨꯝ ꯀꯣꯜ ꯇꯧ
ꯑꯩꯗꯣ ꯗꯤꯁ ꯋꯤꯛꯇꯣ ꯂꯣꯏ ꯀꯝꯄ꯭ꯂꯤꯠ ꯇꯧꯈ꯭ꯔꯁꯤꯔꯅ ꯈꯟꯕꯅꯦ ꯑꯗꯨꯗꯣ ꯑꯗꯨꯒ ꯑꯃꯥꯗꯨꯒ ꯑꯃꯥꯗꯨꯅ ꯇꯨꯝꯀꯣ ꯂꯤꯗꯤ ꯄꯥꯏꯅꯤꯡ ꯉꯥꯏ ꯉꯥꯛꯇ ꯊꯝꯒꯦꯅ ꯁꯤ ꯂꯣꯏꯔꯒ
ꯍꯣꯏ ꯌꯥꯏꯌꯦꯗꯨ ꯇꯧ ꯑꯣ ꯔꯤꯁꯤꯕꯔ ꯂꯤꯃꯤꯠꯇꯦꯅꯦꯕ
ꯑ ꯇ꯭ꯋꯦꯟꯇꯤ ꯊꯥꯔꯇꯤꯒꯨꯝꯕ ꯅꯨꯃꯤꯠꯇ ꯇꯧꯕ ꯌꯥꯕꯅꯦ
ꯑ ꯀꯣ ꯃꯥ ꯏꯂꯀꯅ ꯏꯥꯀꯦ ꯍꯥꯏ
ꯑꯁꯤꯔ ꯂꯥꯏꯅꯥ ꯈ꯭ꯋꯥꯏꯗ
ꯈꯪꯗꯦ ꯃꯥꯒꯤ ꯁꯨ ꯀꯥꯎꯋꯦ ꯍꯥꯏꯗꯅ ꯑꯩꯈꯣꯏ ꯑꯣꯢꯔꯝꯅꯤ
ꯑꯥ ꯅꯪꯒꯤꯁꯨ ꯈꯔ ꯆꯪ ꯑꯥ
ꯎꯝ ꯌꯥꯎꯅꯤꯡꯉꯤꯍꯦ ꯑꯩ ꯍꯈꯣꯏ ꯄꯥꯔꯇꯁ ꯄꯥꯏꯗꯤ ꯂꯩꯇ꯭ꯔꯦꯗꯅ
ꯑꯦꯔꯤꯁꯅ ꯑꯁꯤꯒꯤ ꯈꯔ ꯁꯦꯚꯤꯡ ꯇꯧꯔꯒ ꯁꯅꯥ ꯂꯧꯈ꯭ꯔꯣ ꯍꯥꯏ
ꯍ ꯑꯣꯏꯔ ꯍꯥꯏ ꯁꯤꯗꯦ ꯁꯤꯗꯦ
ꯌꯥꯑꯦ ꯑ ꯑꯅꯤ ꯑꯍꯨꯝꯒꯨꯝꯕ ꯄꯥꯏꯔꯗꯤ
ꯍꯣ ꯏꯅꯤ ꯍꯣꯡꯕ ꯄꯥꯏꯔꯒꯦ ꯑꯗꯣ ꯅꯅꯥꯍꯅ ꯉꯝꯒꯅꯤ
ꯁꯉꯝ ꯃꯣꯏ ꯍꯣꯏ ꯍ ꯑꯗꯨꯒꯗꯤ
ꯋꯥ ꯉꯥꯡꯕꯗ ꯌꯥꯝ ꯋꯥꯏꯑꯦꯕ ꯁꯤꯄꯨꯅꯤꯖꯥꯡꯊꯣ ꯇꯦꯛꯆ꯭ꯔꯥꯏ
ꯀꯣꯜ ꯇꯧꯁꯤꯔꯥꯅ
ꯎꯝ
ꯑꯗꯨꯗꯅ ꯄꯥꯗ ꯑꯒꯣ ꯑꯣꯔꯦꯗꯤ ꯀꯣ ꯇ ꯑꯣꯗ ꯀꯔꯤ ꯂꯥꯏꯕꯌꯦ ꯔ ꯈꯥꯡꯒ
ꯀꯥꯕ ꯑꯣꯏꯔꯝꯅꯤ ꯔꯤꯗꯤ ꯑꯗꯨꯝ ꯇꯧ ꯃꯥꯟꯕꯒꯤꯀꯣ ꯅꯤꯡꯁꯤꯡꯕ ꯑꯣꯏꯔꯝꯅꯦ ꯎ ꯉꯔꯥꯡꯗꯣ ꯇꯧꯁꯦ ꯍꯥꯏꯔꯒ ꯊꯕꯛ ꯁꯨꯔꯤ ꯍꯥꯏ
ꯏꯈꯨꯟꯗ ꯂꯥꯏꯔꯗꯤ ꯍꯣꯏ ꯑꯗꯨꯃꯥꯏꯅ ꯇꯧꯅꯤ ꯃꯥꯗꯣ
ꯀꯗꯦ
ꯎꯝ